ꯏꯔꯥꯡ ꯇꯧꯔꯤꯒꯦ
ꯍꯂꯣ
ꯑꯥꯎ ꯚꯥꯏ ꯆꯥꯛꯁꯤꯡ ꯆꯥꯕꯤꯔꯕꯣ
ꯀꯩ ꯂꯩꯔꯒꯦ ꯊꯖꯗꯅ ꯀꯣꯜ ꯇꯧꯔꯛꯏꯁꯤꯕꯣ
ꯀꯩꯁꯨ ꯊꯣꯏꯗꯣꯛꯄ ꯂꯩꯇꯦꯗ ꯁꯨꯝ ꯄꯨꯟꯗꯕꯁꯨ ꯀꯨꯏꯔꯦ ꯎꯅꯗꯕ ꯄꯥꯎ ꯐꯥꯎꯅꯗꯕ ꯀꯨꯏꯔꯦ ꯀꯃꯥꯏ ꯀꯃꯥꯏꯅ ꯂꯩꯔꯤꯒꯦ ꯑꯅꯥ ꯑꯌꯦꯛ ꯌꯥꯎꯗꯕ꯭ꯔꯥꯅ ꯍꯪꯒꯦꯅ ꯁꯨꯝ ꯏꯆꯝ ꯆꯝꯅ ꯁꯨꯝ ꯄꯥꯎ ꯄꯥꯎ ꯐꯥꯎꯔꯛꯄꯅꯤꯗ
ꯀꯩꯁꯨ ꯊꯣꯏꯗꯣꯛꯄ ꯌꯥꯎꯗꯤꯌꯦ ꯚꯥꯏꯗꯤ ꯅꯨꯡꯉꯥꯏꯔꯤꯕꯣ ꯀꯃꯥꯏꯅ ꯇꯧꯔꯤꯒꯦ
ꯅꯨꯡꯉꯥꯏꯔꯤꯌꯦ ꯑꯩꯁꯨ ꯗꯨꯝ ꯑ ꯑꯅꯥ ꯑꯌꯦꯛ ꯀꯗꯤ ꯌꯥꯎꯗꯦꯀꯣ ꯚꯥꯏ
ꯀꯩꯁꯨ ꯊꯣꯏꯗꯣꯛꯄ ꯌꯥꯎꯗꯦ ꯄꯥꯏ ꯄꯥꯏꯌꯦ ꯗꯨ ꯄꯥꯎ ꯇꯥꯏ ꯑꯗꯨ ꯀꯩꯅꯣꯝꯇ ꯍꯪꯒꯦꯅꯦ ꯏꯅꯦ ꯍꯣꯁꯄꯤꯇꯥꯟꯗ ꯄꯨꯈꯠꯂꯦ ꯍꯥꯏ ꯑꯗꯨꯕꯨ ꯀꯩ ꯑꯣꯏꯅ ꯉꯝꯗꯕꯅꯣ
ꯀꯩꯁꯨ ꯑ ꯑꯍꯜ ꯂꯩꯅꯥꯅꯤꯗ ꯁꯨꯝ ꯁꯣꯟꯖꯜꯂꯛꯄꯒꯤ ꯆꯥꯕ ꯊꯛꯄꯗ ꯈꯤꯇꯪ ꯆꯦꯛꯁꯤꯜꯍꯧꯗꯕꯒꯨꯝꯕ ꯑꯗꯨꯃꯥꯏ ꯈꯔ ꯌꯥꯎꯈꯤꯕ ꯗꯩꯗꯨꯗ ꯑꯍꯜ ꯂꯩꯅꯥ ꯅꯥꯕꯅꯤꯗ ꯀꯩꯁꯨ ꯊꯣꯏꯗꯣꯛꯄ ꯇꯧꯗ꯭ꯔꯦ ꯑꯥ ꯗꯣꯛꯇ꯭ꯔꯅ ꯗꯨꯝ ꯀꯩꯅꯣ ꯑꯥ ꯈꯔ ꯌꯨꯝꯗ ꯁꯦꯕꯥ ꯇꯧꯔꯒ ꯑꯗꯨꯝ ꯐꯔꯅꯤꯅ ꯄꯨꯊꯔꯛꯑꯦ ꯉꯔꯥꯡ ꯑꯗꯨꯝ
ꯎꯝ ꯗꯤ ꯑꯌꯤꯡ ꯑꯁꯥ ꯑꯣꯅꯔꯛꯄꯒ ꯑꯣꯏꯕꯁꯤꯗ ꯑꯣ ꯍꯥꯏꯗꯤ ꯑꯍꯟꯒ ꯑꯣꯏꯔꯦ ꯃꯣꯏꯗꯤ ꯁꯦꯕꯥ ꯁꯤꯦꯕꯤ ꯑꯃ ꯐꯖꯅ ꯌꯦꯡꯁꯤꯟꯕꯤꯕ ꯑꯃ ꯆꯪꯗ꯭ꯔꯒꯗꯤꯀꯣ
ꯍꯣꯏ ꯍꯣꯏ ꯌꯥꯝ ꯆꯨꯝꯃꯦ ꯃꯣꯏ ꯑꯍꯟꯗꯤ ꯂꯥꯏꯦ ꯅꯍꯥ ꯑꯩꯈꯣꯏꯐꯥꯎꯇ ꯈꯥꯡꯕ ꯋꯥꯠꯂꯤꯦꯅꯤꯀꯣ ꯋꯦꯗꯔꯁꯦ
ꯎꯝ ꯁꯥꯁꯨ ꯁꯥꯈ꯭ꯔꯦ ꯀꯥꯜꯂꯤ ꯅꯨꯡꯁꯥꯁꯦ
ꯎ ꯍꯟꯗꯛ ꯆꯍꯤꯅ ꯁꯥꯕꯁ ꯈꯔ ꯍꯦꯟꯕꯗꯧꯅꯀꯣ
ꯎꯝꯗꯛꯁ ꯀꯥꯂꯦꯟꯁꯤꯕꯨ ꯃꯇꯝꯁꯤ ꯀꯃꯥꯏ ꯀꯃꯥꯏ ꯂꯜꯂꯤꯒꯦ
ꯃꯇꯝ ꯂꯦꯟꯕꯁꯦ ꯈꯪꯗꯦꯗ ꯄꯪꯂꯩ ꯃꯔꯩꯗꯤ ꯑꯩ ꯑꯗꯨꯗꯒꯤ ꯅꯨꯃꯤꯗꯥꯡ ꯋꯥꯏꯔꯝꯗꯅ ꯍꯤꯡꯒꯣꯜꯗ ꯆꯠꯂꯒ ꯂꯩ ꯅꯨꯡ ꯏꯟꯖꯥꯡ ꯅꯥꯄꯤ ꯈꯔ ꯍꯦꯛ ꯊꯥꯕꯒꯨꯝꯕ ꯑꯗꯒꯤ ꯅꯨꯡꯊꯤꯟꯗꯗꯤ ꯐꯤꯂꯝꯪꯒꯨꯝꯕ ꯈꯔ ꯌꯦꯡꯕ ꯈꯣꯠꯄ ꯑꯗꯨ ꯍꯦꯟꯅ ꯀꯥ ꯍꯦꯟꯅ ꯇꯧꯕ ꯂꯩꯇꯦꯗ
ꯅꯨꯡꯁꯥꯒ ꯁꯥꯕꯁꯤꯗꯀꯣ
ꯎꯝ
ꯃꯇꯝꯁꯦ ꯑꯩꯗꯤ ꯔꯦꯗꯤꯑꯣ ꯈꯔ ꯇꯥ ꯑꯗꯒꯤ ꯑꯉꯥꯡꯁꯤꯡ ꯍꯥꯎꯆ ꯐꯤꯜ ꯂꯥꯎꯕ ꯁꯥꯟꯅꯕ ꯈꯔ ꯌꯥꯎ ꯑꯗꯨꯃꯥꯏꯅ ꯇꯧꯔꯒ ꯍꯥꯏꯗꯤ ꯐꯦꯃꯤꯂꯤ ꯐꯦꯃꯤꯂꯤ ꯄꯨꯜꯂꯒ ꯂꯨꯗꯣ ꯁꯥꯟꯅꯃꯤꯟꯅꯕꯒꯨꯝꯕ ꯑꯗꯨꯃꯥꯏꯅ ꯇꯧꯔ ꯐꯦꯃꯤꯂꯤ ꯑꯣꯏꯅ ꯄꯨꯜꯂꯒ ꯇꯥꯏꯝ ꯏꯁꯄꯦꯟ ꯇꯧꯔꯤꯦ ꯍꯥꯏꯇꯥꯔꯦ
ꯌꯥꯝ ꯐꯩ ꯌꯥꯝ ꯐꯩ ꯑꯩꯗꯤ ꯁꯣꯝꯗ ꯀꯩ ꯇꯧꯗꯣꯏꯅꯣ ꯈꯪꯗꯗꯅ ꯀꯪꯉꯥꯎꯅꯔꯕꯅꯤ ꯑꯩ
ꯎꯝ ꯅꯨꯡꯁꯥꯒ ꯁꯥꯕꯁꯤꯒ ꯍꯧꯖꯤꯛꯁꯦ ꯅꯨꯡꯁꯥꯁꯦ ꯁꯥꯔꯦꯀꯣ
ꯁꯥꯗ꯭ꯔꯦ ꯃꯁꯤ ꯈꯪꯗ꯭ꯔꯦꯅꯦ ꯍꯟꯗꯛ ꯅꯣꯡꯃ ꯅꯤꯁꯤꯅ ꯑꯃꯨꯛ ꯍꯦꯟꯗ꯭ꯔꯣ ꯁꯥꯕꯁꯦ
ꯁꯌꯦ ꯁꯌꯦ ꯑꯏꯪ ꯑꯁꯥꯒꯤ ꯐꯜꯁꯦ ꯏꯪꯒꯗꯕ ꯃꯇꯝꯗ ꯏꯪꯗ꯭ꯔꯦ
ꯎꯝꯝ
ꯝꯁꯗ꯭ꯔꯦ ꯅꯣꯡ ꯆꯨꯒꯗꯕ ꯃꯇꯝꯗꯅ ꯅꯣꯡ ꯆꯨꯗ꯭ꯔꯦ ꯍꯥꯏꯗꯤ ꯑꯏꯪ ꯑꯁꯥꯒꯤ ꯈꯜꯁꯦ ꯐꯖꯅ ꯀꯥꯔꯤꯦ ꯍꯥꯏꯇꯥꯔꯦ
ꯃꯥꯅꯤ ꯃꯥꯅꯤ ꯌꯥꯝ ꯊꯤ ꯃꯁꯤ ꯑꯩꯈꯣꯏꯅ ꯆꯦꯛꯁꯤꯟ ꯊꯧꯔꯥꯡꯒꯨꯝꯕ ꯈꯔ ꯂꯧꯈꯠꯍꯧꯗ꯭ꯔꯒꯗꯤ ꯃꯁꯤ ꯈꯔ ꯇꯨꯡꯗꯒꯗꯤ ꯈꯔ ꯋꯥꯔꯛꯀꯗ꯭ꯔꯥꯅ
ꯍꯥꯏꯒꯨꯝꯗꯅꯦ ꯃꯔꯨꯞ ꯀꯩꯅꯣꯁꯦ ꯉꯁꯤꯗꯒꯤ ꯆꯍꯤ ꯇꯔꯥꯃꯨꯛꯀꯤ ꯃꯇꯨꯡꯗꯗꯤ ꯁꯤꯗꯒꯤ ꯍꯦꯟꯅ ꯑꯃꯨꯛ ꯁꯥꯗꯣꯏꯅꯦꯕ ꯑꯩꯈꯣꯏ ꯉꯁꯤ ꯁꯥꯔꯦ ꯍꯥꯏꯔꯤꯁꯦ ꯑꯩꯈꯣꯏꯅ ꯀꯩꯒꯨꯝꯕ ꯀꯩꯅꯣ ꯇꯧꯍꯧꯗ꯭ꯔꯒꯗꯤ ꯖꯤ ꯑꯩꯈꯣꯏ ꯌꯨꯠꯀꯩ ꯈꯔ ꯄꯨꯟꯁꯤꯜꯂꯒ ꯀꯔꯤ ꯇꯧꯕ ꯌꯥꯏ ꯍꯥꯏꯗꯤ ꯑꯏꯪ ꯑꯁꯥꯏ ꯀꯟꯒꯅꯤ ꯑꯗꯨꯗꯒꯤ ꯎ ꯄꯥꯝꯕꯤ ꯀꯩꯀꯩꯁꯦ ꯀꯃꯥꯏꯅ ꯀꯟꯒꯅꯤ ꯍꯥꯏꯗꯤ ꯈꯔ ꯀꯧꯍꯧꯗ꯭ꯔꯒꯗꯤ ꯐꯤꯕꯝ ꯑꯃ ꯇꯥꯔꯔꯣꯏꯕꯀꯣ ꯆꯍꯤ ꯇꯔꯥꯒꯤ ꯃꯇꯨꯡꯗꯗꯤ ꯃꯔꯨꯞ
ꯃꯥꯅꯤ ꯃꯥꯅꯤ ꯑꯗꯣ ꯑꯩꯈꯣꯏꯁꯨ ꯍꯥꯏꯗꯤ ꯇ꯭ꯔꯤ ꯇ꯭ꯔꯤ ꯄ꯭ꯂꯥꯟꯇꯦꯁꯟꯒꯨꯝꯕ ꯄ꯭ꯔꯣꯒ꯭ꯔꯥꯝꯒꯨꯝꯕ ꯈꯔ ꯁꯤꯜꯂꯒ ꯀꯩ ꯍꯥꯏꯇꯥꯔꯦ ꯑꯦꯋꯥꯔꯅꯦꯁꯀꯨꯝꯕ ꯈꯔ ꯑꯗꯨꯝ ꯁꯤꯟꯕ ꯌꯥꯕꯖꯥꯠꯅꯤꯗꯀꯣ
ꯍꯣꯏ ꯑꯗꯨ ꯍꯣꯏ ꯃꯔꯨꯞꯅ ꯍꯥꯏꯁꯤ ꯌꯥꯝ ꯆꯨꯝꯃꯦꯕꯀꯣ ꯑꯗꯨꯗ ꯑꯩꯈꯣꯏ ꯀꯩꯅꯣꯁꯤꯗꯗꯤ ꯑꯩꯈꯣꯏ ꯂꯩꯕꯥꯛꯁꯤꯗꯗꯤ ꯑꯦꯋꯥꯔꯅꯦꯁ ꯄ꯭ꯔꯣꯒ꯭ꯔꯥꯝ ꯑꯦꯋꯥꯔꯅꯦꯁ ꯄ꯭ꯔꯣꯒ꯭ꯔꯥꯝ ꯍꯥꯏꯔꯒ ꯑꯦꯋꯥꯔꯅꯦꯁ ꯄ꯭ꯔꯣꯒ꯭ꯔꯥꯝꯁꯦ ꯃꯤꯁꯦ ꯏꯊꯣꯛ ꯊꯣꯛꯅꯤꯡꯗꯕꯒꯤ ꯃꯁꯥꯗ ꯑꯦꯋꯥꯔꯅꯦꯁ ꯄ꯭ꯔꯣꯒꯥ꯭ꯔꯝꯁꯦ ꯇꯥꯅꯤꯡꯗꯕꯒꯤ ꯍꯥꯏꯗꯤ ꯋꯤꯂꯤꯡꯂꯤ ꯁꯔꯨꯛ ꯌꯥꯅꯤꯡꯗꯕꯒꯤ ꯇꯥꯏꯝꯗ ꯑꯃ ꯏꯇꯧ ꯇꯧꯋꯦꯕ ꯍꯥꯏꯗꯤ ꯀꯩꯅꯣꯁꯦ ꯑꯦꯋꯥꯔꯅꯦꯁꯁꯦ ꯌꯥꯎꯔꯁꯨ ꯌꯥꯎꯕꯗꯃꯛ ꯌꯥꯎꯕ ꯍꯥꯏꯗꯤ ꯂꯧꯗ ꯌꯥꯗꯦ ꯗꯟꯗꯤꯒꯤ ꯐꯝꯕꯗꯧꯅ ꯐꯝ ꯑꯦꯋꯥꯔꯅꯦꯁꯇꯨꯗ ꯀꯩꯅꯣꯁꯨ ꯅꯪꯈ꯭ ꯎ ꯑꯦꯋꯥꯔꯅꯦꯁ ꯄꯤꯔꯤꯕ ꯃꯤꯁꯤꯅ ꯉꯥꯡꯉꯤꯕ ꯄꯣꯠꯇꯣ ꯇꯥꯁꯟꯗꯕ ꯇꯥꯔꯒꯁꯨ ꯇꯥꯗꯝꯛ ꯇꯥꯔꯒ ꯌꯨꯝꯗ ꯊꯕꯛ ꯑꯣꯏꯅ ꯎꯠꯊꯣꯛ ꯇꯧꯕ ꯍꯥꯏꯗꯤ ꯄ꯭ꯔꯦꯛꯇꯤꯀꯦꯜ ꯌꯥꯎꯗꯕ ꯍꯥꯏꯇꯥꯔꯦ ꯁꯤꯁꯤꯅ ꯍꯥꯏꯗꯤ ꯑꯦꯋꯥꯔꯅꯦꯁ ꯇꯧꯔꯁꯨ ꯀꯔꯤꯝꯇ ꯀꯥꯟꯅꯕꯝ ꯈꯪꯗꯕ ꯑ ꯑꯦꯋꯥꯔꯅꯦꯁ ꯇꯧꯔꯁꯨ ꯀꯩꯇ ꯀꯥꯟꯅꯍꯟꯊꯕꯗꯣ ꯑꯗꯨꯃꯥꯏꯅ ꯑꯣꯏꯌꯦꯕ ꯑꯗꯒꯤ ꯑꯩꯈꯣꯏꯅ ꯇꯔꯤ ꯄ꯭ꯂꯥꯟꯇꯦꯁꯟ ꯇꯧꯖꯦ ꯍꯥꯏꯗꯣ ꯌꯥꯝ ꯐꯩꯌꯦꯕꯀꯣ ꯑꯩꯈꯣꯏꯅ ꯁ꯭ꯀꯨꯜ ꯃꯛꯇꯕꯨ ꯑꯣꯏꯔꯦ ꯑꯃꯃꯛꯇꯕꯨ ꯑꯣꯏꯔꯦ ꯏꯟꯚꯥꯏꯔꯣꯟꯃꯦꯟ ꯗꯦ ꯂꯣꯏ ꯁꯦꯂꯦꯕ꯭ꯔꯦꯁꯟ ꯇꯧꯅꯩꯀꯣ ꯁꯦꯂꯦꯕ꯭ꯔꯦꯁꯟꯗꯨ ꯇꯧꯕ ꯅꯨꯃꯤꯠꯇꯨꯗ ꯎꯁꯦ ꯆꯥꯔꯁꯦ ꯍꯦꯛꯇ ꯆꯥꯝꯃ ꯊꯥꯔꯛꯑꯦꯕ ꯆꯥꯝꯃ ꯃꯊꯪ ꯊꯥꯔꯅꯦꯕ ꯑꯗꯨꯒ ꯊꯥꯕ ꯂꯣꯏꯈ꯭ꯔꯅꯤ ꯑꯗꯒꯤ ꯏꯟꯚꯥꯏꯔꯣꯟꯃꯦꯟ ꯗꯦ ꯅꯣꯡꯉ ꯗ ꯎ ꯊꯥꯈꯤꯕꯁꯤꯡꯗꯣ ꯍꯟꯅ ꯌꯦꯡꯕꯤꯔꯔꯣꯏ ꯍꯤꯡꯉꯤꯕ꯭ꯔꯥ ꯁꯤꯔꯤꯕ꯭ꯔꯥ ꯏꯁꯤꯡ ꯆꯥꯏꯕꯤꯔꯔꯣꯏ ꯑꯗ ꯅꯥꯄꯤ ꯍꯧꯁꯟꯕ ꯁꯦꯡꯗꯣꯛꯄꯤꯔꯔꯣꯏ ꯑꯗꯨꯝ ꯍꯥꯏꯗꯤ ꯃ ꯊꯥꯈꯤꯕꯗꯣ ꯆꯥꯝꯃꯗꯨꯒꯤ ꯀꯤꯌꯔ ꯂꯧꯕꯤꯗꯕ ꯃꯣꯅꯤ ꯇꯔꯇꯧꯕꯤ ꯗꯕꯅ ꯃꯔꯝ ꯑꯣꯏꯔꯒ ꯑꯃꯨꯛ ꯆꯥꯝꯃꯃꯨꯛꯇ ꯑꯝꯇ ꯍꯤꯡ ꯑꯗꯨꯗꯤ ꯏꯟꯚꯥꯏꯔꯣꯟꯃꯦꯟ ꯗꯦ ꯁꯦꯂꯦꯕ꯭ꯔꯦꯁꯟ ꯇꯧꯔꯨꯕꯒꯤ ꯀꯥꯟꯅꯕꯁꯦ ꯀꯔꯤꯅꯣꯕ ꯑꯗꯨꯏ ꯃꯍꯨꯠꯇ ꯎ ꯆꯥꯝꯃ ꯊꯥꯕꯒꯤ ꯃꯍꯨꯠꯇ ꯑꯩꯈꯣꯏꯅ ꯔꯦꯁꯄꯣꯟꯁꯤꯕꯤꯂꯤꯇꯤ ꯂꯧꯕ ꯉꯝꯒꯗꯕ ꯎ ꯇꯔꯥꯗꯪ ꯆꯪ ꯆꯪ ꯂꯥꯎꯅ ꯐꯖꯅ ꯃꯄꯨꯡ ꯃꯔꯩ ꯐꯥꯅ ꯃꯍꯩ ꯌꯥꯜꯍꯟꯕꯗꯣ ꯑꯗꯨꯅ ꯐꯕ꯭ꯔꯅ ꯈꯜꯂꯦꯕ ꯑꯩꯒꯤ ꯋꯥꯈꯜꯗꯗꯤ
ꯑꯦꯍ ꯌꯥꯝ ꯆꯨꯝꯕ ꯋꯥꯐꯝ ꯑꯃ ꯇꯥꯛꯄꯤꯔꯦ ꯉꯁꯤꯗꯤ ꯑꯩꯈꯣꯏ ꯚꯥꯏꯅ ꯁꯤ ꯍꯥꯏꯗꯤ ꯇꯧꯗꯕꯁꯨ ꯌꯥꯗꯕ ꯑꯗꯒꯤ ꯇꯧꯔꯁꯨ ꯊꯕꯛ ꯑꯣꯏꯅ ꯍꯥꯏꯗꯤ ꯃꯄꯨꯡ ꯍꯟꯗ꯭ꯔꯦꯠ ꯄꯥꯔꯁꯦꯟ ꯃꯥꯏ ꯄꯥꯛꯄꯗꯁꯨ ꯋꯥꯕꯀꯣ ꯍꯥꯏꯗꯤ ꯆꯤꯟꯗꯕꯨ ꯂꯥꯏꯕꯒꯤ ꯋꯥꯅꯦꯕ ꯊꯕꯛꯁꯦ ꯊꯕꯛ ꯑꯣꯏꯅ ꯑꯣꯟꯊꯣꯔꯛꯄꯗꯗꯤ ꯑꯃꯨꯛ ꯈꯔꯗꯤ ꯈꯇꯪꯗꯤ ꯑꯗꯨꯝ ꯂꯨꯏ ꯍꯥꯏꯇꯥꯔꯦꯕ ꯚꯥꯏ
ꯎꯝ
ꯗꯤꯐꯤꯀꯜꯇꯤ ꯈꯔꯗꯤ ꯑꯗꯨꯝ ꯊꯦꯡꯅꯔꯛꯀꯅꯤ ꯑꯗꯨ ꯑꯣꯏꯔꯁꯨ ꯇꯧꯗꯕꯗꯤ ꯌꯥꯗꯕꯅꯤꯅ ꯄꯥꯡꯊꯣꯛꯇꯕꯗꯤ ꯌꯥꯗꯕꯅꯤꯅ ꯍꯧꯖꯤꯛ ꯑꯩꯈꯣꯏꯅ ꯇꯧꯍꯧꯗ꯭ꯔꯒꯗꯤ ꯇꯨꯡꯗ ꯑꯩꯈꯣꯏ ꯑꯩꯈꯣꯏꯗꯕꯨ ꯑꯣꯏꯔꯁꯨ ꯑꯩꯈꯣꯏꯒꯤ ꯃꯈꯥ ꯊꯥꯕ ꯏꯆꯥ ꯏꯁꯨꯗꯕꯨ ꯑꯣꯏꯔꯁꯨ ꯍꯌꯦꯡ ꯋꯥꯍꯧꯒꯗꯣꯏꯅꯦꯕ ꯚꯥꯏ
ꯎꯝ
ꯑꯗꯨꯅꯥ
ꯑꯩꯈꯣꯏ ꯈꯔ ꯃꯥꯟꯅꯔꯒ
ꯑ
ꯀꯩꯅꯣ ꯑꯦꯁꯣꯁꯤꯌꯦꯁꯟꯒꯨꯝꯕ ꯑꯃꯕꯨ ꯁꯦꯝꯕꯕꯨ ꯑꯣꯏꯔꯁꯨ ꯑꯃꯕꯨ ꯇꯧꯕꯨ ꯑꯣꯏꯔꯁꯨ ꯑꯩꯈꯣꯏꯒꯤ ꯃꯈꯥ ꯇꯥꯔꯛꯄ ꯏꯆꯟ ꯏꯆꯥ ꯏꯅꯥꯎꯁꯤꯡꯁꯦ ꯑꯦꯋꯔ ꯑꯣꯏꯍꯟꯕ ꯍꯥꯏꯇꯥꯔꯦ ꯑꯩꯈꯣꯏꯒꯤ ꯑꯩꯈꯣꯏꯒꯤ ꯀꯩꯅꯣꯁꯤꯒ ꯑꯩꯈꯣꯏꯒꯤ ꯏꯟꯚꯥꯏꯔꯣꯟꯃꯦꯟꯁꯤꯒ ꯑꯩꯈꯣꯏ ꯂꯩꯅꯔꯤꯕ ꯃꯔꯤꯁꯦ ꯀꯔꯤꯅꯣ ꯑꯗꯨꯒ ꯎ ꯋꯥꯒ ꯑꯩꯈꯣꯏꯒ ꯂꯩꯅꯔꯤꯕ ꯃꯔꯤꯁꯦ ꯀꯔꯤꯅꯣ ꯍꯥꯏꯕ ꯑꯃ ꯃꯌꯥꯝ ꯁꯦ ꯂꯣꯏꯅ ꯑꯦꯋꯔ ꯑꯣꯏꯍꯟꯕ ꯍꯥꯏꯇꯥꯔꯦ ꯑꯗꯨꯒꯨꯝꯕ ꯑꯃ ꯑꯣꯏꯍꯜꯍꯧꯗ꯭ꯔꯒꯗꯤ ꯌꯥꯝꯅ ꯍꯥꯏꯗꯤ ꯑꯩꯈꯣꯏ ꯍꯧꯖꯤꯛ ꯖꯨꯟ ꯖꯨꯂꯥꯏ ꯌꯧꯁꯤꯜꯂꯛꯑꯦ ꯀꯩꯅꯣ ꯂꯧꯔꯣꯛ ꯄꯟꯊꯥ ꯅꯠꯇꯦ ꯂꯧ ꯁꯤꯡ ꯁꯨꯕ ꯃꯇ ꯃꯇꯝꯁꯦ ꯑꯃꯨꯛ ꯍꯧꯅꯔꯛꯀꯗꯧꯔꯕꯅꯦꯕꯀꯣ ꯁꯤꯗꯥ ꯅꯣꯪꯁꯦ ꯑꯃꯨꯛ ꯐꯖꯅ ꯇꯥꯗ꯭ꯔꯦꯣ ꯍꯧꯖꯤꯛ ꯂꯧꯕꯨꯛ ꯑꯌꯥꯝꯕ ꯂꯣꯏꯅ ꯀ꯭ꯔꯦꯛ ꯆꯠꯇꯅ ꯏꯀꯪ ꯊꯣꯛꯇꯅ ꯂꯣꯏ ꯂꯩꯔꯤ ꯁꯤꯁꯤꯅ ꯑꯃꯨꯛ ꯅꯣꯡ ꯆꯨꯒꯗꯕ ꯃꯇꯝꯗ ꯅꯣꯡ ꯆꯨꯔꯔꯣꯏ ꯆꯨꯔꯨꯗꯕ ꯃꯇꯝꯗ ꯅꯣꯡ ꯆꯨꯁꯜꯂꯛꯑꯅꯤ ꯑꯗꯨꯅ ꯍꯥꯏꯗꯤ ꯐꯥꯔꯃꯥꯁꯤ ꯁꯤꯡꯁꯤꯗ ꯌꯥꯝꯅ ꯏꯝꯄꯦꯛ ꯄꯤꯕ ꯍꯥꯏꯇꯥꯔꯦ
ꯎꯝ
ꯗꯔꯃꯦꯔ ꯑꯌꯥꯝꯕꯁꯦ ꯂꯣꯏꯅ ꯅꯪ ꯋꯥꯅꯔꯦꯕ ꯀꯩꯅꯣꯗꯒ ꯇꯧꯔꯤꯕ ꯍꯥꯏꯗꯤ ꯗ꯭ꯔꯥꯎꯠ ꯊꯣꯛꯑꯅꯤ ꯑꯃꯨꯛ ꯋꯥꯔꯤꯈꯩ ꯀꯩꯅꯣ ꯇꯧꯔꯅꯤ ꯑꯃꯨꯛ ꯗ꯭ꯔꯥꯎꯠ ꯊꯣꯛꯑꯅꯤ ꯑꯗꯨꯗꯒꯤ ꯃꯍꯩ ꯃꯔꯣꯡꯖꯨ ꯋꯥꯔꯦꯡꯈꯩ ꯏꯁꯤꯡ ꯂꯩꯇꯕꯗꯣ ꯏꯁꯤꯡ ꯂꯩꯔꯒ ꯑꯃꯨꯛ ꯏꯁꯤꯡ ꯆꯥꯏꯔꯒ ꯊꯥꯖꯔꯅꯤ ꯑꯗꯨꯗꯒꯤ ꯂꯦꯟ ꯅꯣꯡꯂꯩ ꯅꯨꯡꯁꯤꯠ ꯂꯥꯛꯄ ꯏꯁꯤꯡ ꯏꯆꯥꯎ ꯂꯥꯛꯄꯗ ꯂꯣꯏ ꯈꯨꯗꯛ ꯁꯔꯅꯤ ꯑꯗꯨꯗꯨꯅ ꯐꯥꯔꯃꯔꯁꯤꯡꯁꯦ ꯌꯥꯝ ꯋꯥꯍꯟꯕ ꯍꯥꯏꯇꯥꯔꯦ ꯑꯗꯨꯗꯒꯤ ꯏꯊꯩ ꯂꯧꯈꯣꯡ ꯐꯖꯅ ꯂꯩꯇꯕꯁꯤꯅ ꯃꯔꯝ ꯑꯣꯏꯔꯒ ꯈꯤꯇꯪ ꯆꯨꯕꯗ ꯑꯃꯨꯛ ꯏꯁꯤꯡ ꯆꯥꯎꯊꯣꯛꯄ ꯑꯗꯒꯤ ꯅꯣꯡ ꯆꯨꯗ꯭ꯔꯒꯅ ꯑꯃꯨꯛ ꯏꯀꯪ ꯊꯣꯛꯄ ꯁꯨꯃꯥꯏꯅ ꯌꯥꯝꯅ ꯀꯩꯅꯣ ꯋꯥꯌꯣꯡ ꯆꯥꯗꯕ ꯊꯧꯑꯣꯡ ꯑꯃ ꯌꯥꯝ ꯃꯥꯏꯌꯣꯛꯅꯔꯦꯕ ꯁꯤ ꯒꯣꯚꯔꯃꯦꯟꯅ ꯈꯤꯇꯪ ꯀꯩꯅꯣ ꯇꯧꯕꯤꯔꯒ ꯃꯤꯠꯌꯦꯡ ꯆꯪꯕꯤꯔꯒ ꯀꯩꯅꯣ ꯇꯧꯒꯤꯗ꯭ꯔꯒꯗꯤꯀꯣ ꯐꯥꯔꯃꯔꯁꯤꯡꯁꯦ ꯍꯥꯏꯁꯦ ꯌꯥꯝ ꯋꯥꯔꯅꯤ ꯑꯗꯨꯗ ꯐꯥꯔꯃꯔ ꯋꯥꯕ ꯍꯥꯏꯁꯦ ꯀꯩꯅꯣꯁꯦ ꯂꯩꯕꯥꯛꯁꯤꯐꯥꯎ ꯋꯥꯗꯣꯏꯅꯦꯕ ꯄꯣꯊꯣꯛ ꯆꯥꯊꯣꯛ ꯄꯨꯊꯣꯔꯛꯇ꯭ꯔꯗꯤ ꯑꯩꯈꯣꯏ ꯀꯥꯏꯗꯒꯤ ꯆꯥꯅꯤ ꯀꯥꯏꯗꯒꯤ ꯀꯩꯅꯣ ꯇꯧꯅꯤ
ꯍꯣꯏ ꯌꯥꯝ ꯆꯨꯝꯃꯦꯩ ꯑꯩꯈꯣꯏ ꯃꯔꯣꯏ ꯉꯁꯤ ꯇꯥꯛꯄꯤꯔꯤꯦ ꯑꯗ ꯃꯁꯤ ꯒꯣꯔꯃꯦꯟꯗ ꯈꯈꯤꯇꯪ ꯇꯥꯏꯅꯕꯁꯨ ꯐꯠꯇꯦ ꯃꯁꯤ ꯀ꯭ꯂꯥꯏꯃꯦꯠ ꯆꯦꯟꯖꯀꯤꯁꯨ ꯃꯈꯥ ꯄꯣꯟꯕ꯭ꯔꯅ ꯈꯜꯂꯦ ꯍꯥꯏꯗꯤ ꯍꯧꯖꯤꯛ ꯃꯇꯝꯅꯤ ꯃꯁꯤ ꯍꯧꯖꯤꯛꯇꯗꯤ ꯌꯥꯝ ꯇꯣꯏꯔꯦ ꯍꯥꯏꯇꯥꯔꯦ ꯅꯣꯡꯖꯨꯊꯥꯗ ꯅꯣꯡ ꯆꯨꯗꯕ ꯑꯗꯨꯒ ꯅꯣꯡꯖꯨ ꯊꯥ ꯅꯠꯇꯕꯗꯅ ꯅꯣꯡ ꯆꯨꯕ ꯏꯁꯤꯡ ꯏꯆꯥꯎ ꯍꯦꯛ ꯊꯣꯛꯄꯒꯨꯝꯕꯁꯤꯗꯤ ꯃꯁꯤ ꯌꯥꯝ ꯀꯃꯟ ꯑꯣꯏꯔꯦ ꯍꯥꯏꯇꯥꯥꯔꯦ
ꯑꯗꯨꯅꯤ ꯑꯗꯨꯅ ꯑꯩꯈꯣꯏꯁꯤꯅ ꯀꯩꯅꯣ ꯇꯧꯔꯒ ꯑꯩꯈꯣꯏꯁꯤꯅ ꯑꯍꯟ ꯁꯥꯕ ꯑꯗꯨ ꯊꯣꯛꯑꯕꯅꯤꯅ ꯑꯩꯈꯣꯏ ꯑꯩꯈꯣꯏ ꯍꯥꯟꯅ ꯁꯦꯝꯗꯣꯛꯇ꯭ꯔꯒꯗꯤ ꯃꯈꯥ ꯇꯥꯕ ꯁꯦꯝꯗꯣꯛꯄ ꯉꯝꯃꯣꯏꯕꯀꯣ ꯍꯥꯏꯗꯤ ꯃꯈꯥ ꯇꯥꯕꯁꯤ ꯍꯥꯏꯔꯒꯗꯤ ꯑꯩꯈꯣꯏ ꯍꯥꯟꯅ ꯃꯇꯤꯛ ꯆꯥꯕ ꯀꯩꯅꯣ ꯍꯥꯏꯗꯤ ꯃꯇꯤꯛ ꯆꯥꯕ ꯑꯃ ꯆꯪꯉꯦꯕ ꯑꯗꯨꯅ ꯑꯩꯈꯣꯏꯁꯦ ꯍꯥꯟꯅ ꯑꯩꯈꯣꯏ ꯑꯩꯈꯣꯏ ꯍꯥꯟꯅ ꯐꯖꯅ ꯀꯩꯅꯣ ꯇꯧꯔꯕ ꯃꯇꯨꯡꯗ ꯑꯩꯈꯣꯏꯒꯤ ꯃꯈꯥ ꯇꯥꯕꯁꯤꯡꯁꯦ ꯍꯥꯏꯗꯤ ꯑꯐꯕ ꯂꯝꯕꯤꯗ ꯄꯨꯕꯤꯅꯕ ꯍꯣꯠꯅꯃꯤꯟꯅꯖꯦꯕ ꯍꯥꯏꯗꯤ ꯑꯩꯈꯣꯏ ꯁꯤꯅ ꯂꯣꯏꯈꯔꯕ ꯃꯇꯨꯡꯗ ꯃꯣꯏꯅ ꯑꯃꯨꯛ ꯄꯥꯏꯍꯧꯔꯒ ꯃꯣꯏꯒꯤ ꯃꯈꯥꯇꯥꯕꯁꯤꯡꯗꯨ ꯑꯃꯨꯛ ꯃꯣꯏꯅ ꯑꯐꯕ ꯂꯝꯕꯤꯗ ꯁꯨꯃꯥꯏꯅ ꯂꯝꯖꯤꯡꯉꯛꯅꯕꯗꯣ ꯑꯩꯈꯣꯏꯅ ꯂꯝꯕꯤꯁꯤ ꯌꯥꯠꯂꯝꯖꯕ ꯃꯔꯣꯞ꯫
ꯍꯣꯏ ꯌꯥꯝ ꯆꯨꯝꯕ ꯋꯥꯈꯐꯝꯅꯤ